ꯍꯜꯂꯣ ꯚꯥꯏ ꯑꯣ ꯚꯥꯏ ꯇꯥꯔꯦ
ꯎꯧ ꯚꯥꯏ ꯚꯥꯏ ꯅꯨꯡꯉꯥꯏꯔꯤꯕꯣ ꯑꯣ ꯐꯪꯖꯤꯟꯅꯔꯦ ꯍꯦꯛꯇ ꯍꯪꯕꯁꯦ
ꯎꯝ
ꯑꯩꯁꯦ ꯌꯨꯝꯗ ꯉꯔꯥꯡ ꯂꯥꯛꯄꯒꯤ ꯑꯗꯨꯝ ꯌꯨꯝꯒꯤ ꯊꯕꯛ ꯖꯥ ꯇꯧꯔꯝꯕꯅꯤ ꯐꯤꯔꯣꯜ ꯀꯩꯊꯨꯞꯄꯝꯕ ꯑꯩꯈꯣꯏ ꯆꯦꯗꯣ ꯊꯕꯛ ꯁꯪꯗꯦꯅ ꯐꯤꯔꯣꯜ ꯊꯣꯛꯄꯐꯥꯎ ꯁꯪꯖꯗ꯭ꯔꯦꯅ ꯃꯥꯒꯤ ꯐꯤꯔꯣꯟ ꯃꯌꯥꯝ ꯑꯃ ꯆꯧ ꯐꯤꯗꯣ ꯆꯥꯏ ꯂꯩꯔꯝ ꯃꯦ ꯑꯗꯨꯗꯣ ꯂꯣꯏꯁꯤꯜꯂꯝꯕꯅꯤꯗ ꯚꯥꯏꯗꯤ ꯀꯩꯗꯧꯔꯝꯃꯤꯅꯣ
ꯑꯩꯁꯨꯨ ꯑꯉꯥꯡꯁꯤꯡ ꯈꯦꯁꯤ ꯆꯥꯥꯁꯦꯅ ꯑꯃꯨꯛ ꯈꯦꯁꯤꯒꯤ ꯄꯣꯠꯆꯩ ꯂꯩ ꯊꯣꯛꯑꯨꯕ ꯗꯨꯀꯥꯟꯗ ꯑꯣ ꯀꯩꯊꯦꯜꯠ ꯃꯆꯥ ꯑꯃ ꯂꯩꯕ ꯑꯗꯨꯗ ꯊꯣꯛꯎꯕ ꯑꯗꯨꯗꯨꯒ ꯑꯦꯟꯁꯥꯡ ꯃꯅꯥꯈꯩ ꯁꯦꯝꯖꯔꯅ ꯁꯨꯝ ꯇꯧꯔꯝꯕꯅꯤ ꯁꯦꯝꯕꯨꯗꯤ ꯁꯦꯝꯗ꯭ꯔꯤ ꯅꯣꯏꯗꯤ ꯀꯔꯤ ꯏꯖꯥꯡ ꯊꯣꯡꯗꯣꯏꯅꯣ
ꯑꯩꯈꯣꯏꯗꯤ ꯑꯩꯈꯣꯏ ꯃꯥꯅ ꯂꯐꯨꯒ ꯃꯪꯒꯟꯒ ꯏꯔꯣꯟꯅꯤꯅ ꯇꯧꯍꯧꯕꯅꯦ ꯑꯗꯨꯒ ꯀꯥꯡꯉꯧ ꯀꯥꯡꯪꯍꯧꯔꯒ ꯆꯥꯔꯁꯦꯅ ꯑꯩꯈꯣꯏ ꯆꯦꯒ ꯃꯥꯥꯡꯒꯅ ꯊꯣꯡꯈ꯭ꯔꯦ ꯑꯩꯅ ꯑꯁꯣꯝꯗ ꯐꯤꯔꯣꯜ ꯂꯣꯏꯁꯤꯜꯍꯧꯔꯑꯕ ꯐꯨꯔꯤꯠ ꯃꯌꯥꯝ ꯑꯃ ꯆꯥꯏ ꯂꯩꯔꯝꯃꯦ
ꯑꯗꯨꯗꯨ
ꯃꯌꯨꯝꯗ ꯂꯩꯕꯗꯨꯕꯨ ꯅꯨꯡꯉꯥꯏꯔꯤꯕ꯭ꯔꯣ ꯀꯃꯥꯏꯅ ꯇꯧꯒꯦ
ꯌꯨꯝꯗ ꯂꯩꯕꯁꯦ ꯀꯨꯏꯔꯥ ꯃꯇꯨꯡ ꯑꯗꯨꯗꯒꯤ ꯈꯪꯗꯦ ꯌꯥꯝ ꯅꯨꯡꯉꯥꯏ ꯑꯃꯨꯛ ꯆꯠꯇꯕꯗꯤ ꯌꯥꯗ꯭ꯔꯕ ꯑꯗꯣ ꯆꯠꯄꯗꯤ ꯌꯥꯝ ꯆꯠꯅꯤꯡꯗ꯭ꯔꯦ
ꯅꯪ ꯃꯈꯥ ꯀꯩꯗꯧ ꯊꯝꯒꯦꯅ ꯈꯜꯂꯤꯅꯣ
ꯃꯈꯥꯁꯦ ꯑꯩꯁꯦ ꯀꯣꯆꯤꯡ ꯌꯥꯎꯒꯦꯅ ꯈꯜꯂꯤꯕ ꯍꯧꯖꯤꯛ ꯍꯧꯖꯤꯛꯁꯦ ꯑꯗꯨꯗꯨꯒ ꯀꯣꯆꯤꯡꯗ ꯌꯥꯎꯔꯒ ꯑꯃꯨꯛ ꯊꯕꯛꯀꯤ ꯑꯦꯛꯖꯥꯝ ꯀꯩ ꯊꯥꯒꯦꯅ ꯈꯟꯕꯅꯦ ꯑꯃ ꯑ ꯑꯦꯝ ꯌꯨꯗ ꯑꯃ ꯑꯝꯕꯦꯀꯔ ꯀꯣꯆꯤꯡꯗꯣ ꯇꯥꯕ꯭ꯔꯥ ꯈꯪꯕ꯭ꯔꯥ ꯑ ꯑꯝꯕꯦꯗꯀꯔ ꯀꯣꯆꯤꯡꯗꯨꯁꯨ ꯇ꯭ꯔꯥꯏ ꯇꯧꯁꯤꯜꯂꯒ ꯑꯗꯒꯤ ꯑꯩꯅ ꯃꯄꯥꯟ ꯂꯝꯗꯒꯨꯝꯕ ꯆꯠꯂꯀꯥꯟꯗ ꯒꯦꯠꯀꯤ ꯀꯣꯆꯤꯡꯒꯤ ꯌꯥꯎꯅꯤꯡꯕ
ꯒꯦꯠ ꯊꯥꯕꯩꯏꯗꯣ
ꯑ ꯐꯩꯌꯦ ꯑꯗꯨꯗꯤ ꯍꯥꯏꯗꯤ ꯆꯤꯆꯦ ꯑꯃꯁꯨ ꯇꯧꯕꯅꯦ ꯃꯣꯏ ꯏꯁꯀꯣꯂꯥꯔꯁꯤꯞꯁꯨ ꯑꯗꯨꯝ ꯆꯥꯎꯋꯦ ꯍꯥꯏꯕꯅꯦꯕ ꯑꯗꯣ ꯎꯝ ꯑ ꯅꯠꯇꯦ ꯑꯝꯕꯦꯗꯀꯔꯗꯅꯦꯗ ꯑꯩ ꯍꯥꯏꯅ ꯅꯪ ꯍꯥꯏꯁꯤ ꯕꯦꯠ ꯊꯥꯒꯦ ꯍꯥꯏꯔꯕ
ꯅꯠꯇꯦ ꯒꯦꯠ ꯒꯦꯠ ꯖꯤ ꯑꯦ ꯇꯤ ꯏ
ꯑꯗꯨꯗꯤ ꯑꯩ ꯈꯪꯗꯦ ꯍꯥꯏꯗꯤ ꯀꯩꯅꯣꯒꯤ
ꯍꯣꯏ ꯍꯣꯏ ꯑꯗꯨꯗꯣ ꯃꯥ ꯑꯦꯝꯇꯦꯛ ꯇꯧꯕꯩꯅꯦꯕ ꯑꯩꯈꯣꯏꯅ ꯑꯃ ꯃꯥꯁꯇꯔ ꯇꯧꯕꯩꯗ ꯀ꯭ꯋꯦꯠ ꯊꯥꯗ꯭ꯔꯥ
ꯑꯥ
ꯍꯥꯏ ꯇꯔꯦ ꯑꯗꯨꯒꯨꯝꯕ ꯃꯣꯏ ꯒꯦꯠ ꯊꯥꯔꯀꯥꯟꯗ ꯑꯦꯝꯇꯦꯛ ꯇꯧꯕꯒꯤꯅꯦꯕ
ꯐꯩꯌꯦ ꯑꯗꯨꯗꯤ
ꯃꯩꯁꯤ ꯃꯩꯁꯦ ꯃꯨꯠꯈ꯭ꯔꯦ ꯑꯃꯨꯛ
ꯃꯩ ꯌꯥꯝ ꯅꯨꯡꯉꯥꯏꯇꯕꯅꯤ ꯍꯧꯖꯤꯛꯀꯥꯟꯁꯦ ꯅꯣꯡꯆꯨ ꯊꯥ ꯃꯇꯝ ꯑꯣꯏꯕꯩꯔꯥ ꯀꯩꯅꯣ
ꯑꯥ ꯍꯣꯏ ꯅꯨꯡꯉꯥꯏꯇꯦ ꯅꯣꯏꯁꯨ ꯅꯨꯡꯉꯥꯏꯇꯕ꯭ꯔꯣ ꯅꯣꯢꯔꯣꯝꯖꯨ
ꯈꯣꯏꯔꯣꯝ ꯅꯨꯡꯉꯥꯏꯇꯦ ꯑꯗꯣ ꯍꯧꯖꯤꯛꯄꯨꯗꯤ ꯍꯣꯁꯇꯦꯜ ꯂꯩꯕꯒꯤ ꯀꯩ ꯇꯧꯗꯦꯕ ꯌꯨꯝ ꯂꯣꯝꯗꯗꯤ ꯑꯦꯗꯨꯝ ꯃꯩꯗꯣ ꯑꯗꯨꯝ ꯑꯌꯨꯛ ꯉꯥꯏꯍꯥꯛ ꯂꯥꯛꯑꯝꯃꯒ ꯑꯃꯨꯛ ꯅꯨꯡꯗꯥꯡ ꯃꯨꯠꯀꯤ ꯑꯗꯨꯃꯥꯏꯅ ꯇꯧꯋꯦ ꯍꯥꯏꯕꯅꯦꯕ
ꯅꯪ ꯍꯣꯁꯇꯦꯜ ꯍꯥꯏꯁꯦ ꯀꯔꯝꯕ ꯍꯣꯁꯇꯦꯜ
ꯍꯣꯁꯇꯦꯜ ꯅꯝꯕꯔ ꯇꯨꯗꯣ ꯍꯣꯁꯇꯦꯜ ꯅꯝꯕꯔ ꯇꯨꯗ ꯂꯩꯌꯦ ꯎꯝ
ꯑꯗꯨꯗꯤ ꯍꯣꯁꯇꯦꯜ ꯅꯝꯕꯔ ꯇꯨ ꯍꯥꯏꯔꯤꯁꯦ ꯑꯗꯨꯗꯤ ꯅꯪ ꯈꯪ ꯑꯩꯈꯣꯏꯁꯦ ꯁꯛ ꯈꯪꯅꯔꯝꯗꯧ ꯌꯥꯝ ꯃꯥꯜꯂꯦ ꯑꯥ ꯍꯥ ꯑꯩꯖꯤ ꯂꯩꯔꯝꯗꯦ ꯌꯥꯝ ꯂꯥꯛ
ꯎꯝ ꯈꯪꯅꯔꯝꯕ ꯌꯥꯏ ꯍꯥꯏꯗꯤ ꯁꯨꯝ ꯁꯛꯇꯤ ꯈꯪꯅꯔꯛꯑꯒ ꯃꯤꯡꯒ ꯐꯖꯅ ꯈꯪꯅꯗꯕ ꯑꯣꯏꯔꯝꯕꯁꯨ ꯌꯥꯏꯑꯦꯕ
ꯑꯦ ꯉꯥꯏꯈꯣ ꯀꯩꯅꯣ ꯌꯥꯝ ꯃꯥꯟꯁꯤꯜꯂꯛꯑꯦ ꯑꯥ ꯑꯃꯨꯛ ꯑꯣꯏꯔꯝꯗꯕꯁꯨ ꯌꯥꯏ ꯀꯩꯅꯣ ꯌꯥꯝ ꯍꯪꯗꯤ ꯍꯪꯅꯤꯡꯉꯦ ꯑꯗꯣ ꯍꯪꯕꯕꯨꯗꯤ ꯌꯥꯢ ꯍꯥ ꯍꯥ ꯍꯥ ꯍꯤ ꯑꯍ ꯑꯁꯦꯡꯕꯩꯔ ꯀꯩꯅꯣ ꯑꯩꯅ ꯈꯪ ꯈꯪꯕ ꯃꯤ ꯌꯥꯝ ꯃꯥꯟꯖꯤꯜꯂꯛꯑ ꯍꯧꯖꯤꯛꯇꯗ ꯍꯨ ꯍꯨꯍꯨ
ꯎꯝ ꯀꯥꯡ ꯀꯣꯏ ꯆꯠꯀꯗ꯭ꯔꯣ
ꯀꯥꯡꯁꯦ ꯀꯣꯏꯕ ꯆꯠꯇꯧ ꯃꯥꯟꯗꯦ ꯌꯨꯝꯗ ꯑꯗꯨꯝ ꯂꯩ ꯌꯨꯝꯗꯗꯤ ꯍꯣꯁꯇꯦꯜꯗ ꯗꯨꯝ ꯂꯩꯗꯧ ꯃꯥꯜꯂꯦ ꯊꯥ ꯑꯃꯔꯣꯝ
ꯁꯤꯗꯃꯨꯛ ꯂꯥꯛꯇꯣꯏꯕ ꯑꯗꯨꯗꯤ
ꯃꯟꯗꯦꯗ ꯍꯥꯏꯒꯠꯂꯛꯀꯦ ꯇꯧꯕꯅꯤ
ꯅꯪ ꯑꯦꯛꯖꯥꯝ ꯊꯥꯗ꯭ꯔꯤꯔꯥ ꯅꯦꯠꯀꯤ ꯊꯥꯖꯤꯟꯕ꯭ꯔꯕ
ꯀꯔꯝꯕ
ꯅꯦꯠ ꯀꯩꯀꯥ ꯊꯥꯖꯤꯟꯕ꯭ꯔꯕ ꯅꯪ ꯗꯦꯠ ꯀꯌꯥꯗ ꯊꯥꯈ꯭ꯔꯒꯦ ꯅꯣꯏꯒꯤ
ꯗꯦꯠ ꯇ꯭ꯋꯦꯟꯇꯤ ꯗ ꯊꯥꯗꯣꯛꯈ꯭ꯔꯦ
ꯎꯝ ꯀꯃꯥꯏꯅ ꯇꯧꯔꯒꯦ ꯅꯨꯡꯉꯥꯏꯔꯝꯕ꯭ꯔꯥ
ꯍꯣꯏ ꯅꯨꯡꯉꯥꯏꯔꯝꯃꯤ ꯊꯥꯔꯝꯅꯤꯅ ꯅꯨꯡꯉꯥꯏ ꯅꯨꯡꯉꯥꯏꯔꯝꯃꯦ ꯍꯥꯏꯗꯕꯗꯣ ꯌꯥꯗꯕꯅꯤꯅ ꯅꯨꯡꯉꯥꯏꯔꯝꯃꯦ ꯗꯨꯝ
ꯑꯪ ꯅꯪꯖꯨ ꯊꯥꯗꯣꯏꯔꯣ ꯅꯦꯠꯇꯣ ꯍꯜꯂꯣ ꯍꯜꯂꯣ